ꯑꯞ ꯑꯥ ꯇꯥꯏꯌꯦ
ꯀꯩꯗꯧꯔꯝꯃꯤꯅꯣ
ꯑ ꯇꯣꯇꯤ ꯁꯝꯕꯒꯤ ꯑꯩꯈꯣꯏꯒꯤ ꯀꯩꯅꯣꯗꯣ ꯖꯤ ꯑꯥꯏ ꯄꯥꯏꯌꯦꯞ ꯑꯅ ꯑꯃ ꯂꯩꯌꯦꯕꯀꯣ ꯑꯗꯨ ꯂꯩꯕ ꯆꯠꯂꯨꯕꯒꯤ ꯍꯜꯂꯛꯇ ꯉꯥꯏꯔꯤꯌꯦ ꯎ ꯑꯩꯈꯣꯏꯒꯤ ꯁꯣꯔꯣꯛꯇ ꯑꯩꯈꯣꯏꯒꯤ ꯄꯌꯦꯞꯇ ꯐꯨꯝꯃꯒ ꯄꯨꯗꯣꯏꯅꯤꯅꯀꯣ ꯒꯥꯔꯤ ꯑꯗꯣ ꯀ ꯇꯥꯇꯥꯒꯨꯝꯕ ꯀꯩꯒꯨꯝꯕ ꯖꯦ ꯁꯤ ꯕꯨꯒ ꯖꯦ ꯁꯤ ꯕꯤꯒꯨꯝꯕ ꯀꯩꯒꯨꯝꯕ ꯊꯧꯖꯤꯟꯕꯗ ꯍꯌꯦꯡ ꯑꯩꯈꯣꯏꯒꯤ ꯄꯥꯌꯦꯞꯇꯣ ꯀꯥꯏꯗꯅꯕꯒꯤ ꯑ ꯖꯤ ꯑꯥꯏ ꯄꯥꯏꯌꯦꯞ ꯃꯅꯨꯡꯗꯨꯗ ꯍꯥꯞꯄꯒ ꯄꯥꯏꯞꯇꯣ ꯄꯨꯗꯣꯏꯕ ꯑꯗꯨꯏ ꯂꯩ ꯆꯠꯂꯨꯕꯅꯦ ꯍꯜꯂꯛꯇ ꯉꯥꯏꯔꯤ
ꯀꯌꯥꯝ ꯆꯥꯎꯕꯅꯣ ꯖꯤ ꯑꯥꯢ ꯄ꯭ꯔꯥꯑꯦꯞ ꯍꯥꯢꯁꯤ ꯃꯆꯥꯔꯣ ꯑꯆꯧꯕꯔꯣ ꯀꯌꯥꯃꯨꯛ ꯆꯥꯎꯒꯦ
ꯌꯥꯝ ꯆꯥꯎꯕ ꯅꯠꯇꯦꯗ ꯄꯥꯌꯦꯞ ꯑꯅꯤꯒꯨꯝꯕ ꯑ ꯍꯥꯞꯄꯗꯤ ꯆꯟꯅꯤ ꯇꯣꯇꯤ ꯄꯥꯏꯌꯦꯞ ꯑꯅꯤꯒꯨꯝꯕ ꯍꯥꯞꯄꯗꯤ ꯑꯗꯨ ꯆꯟꯅꯤꯕ ꯑꯗꯨꯒ ꯑꯩꯈꯣꯏꯒꯤꯗꯤ ꯇꯣꯇꯤꯄꯥꯌꯦꯞ ꯑꯃꯈꯛꯇꯪ ꯑꯣꯏꯕꯅꯤꯅ ꯑꯗꯨ ꯑꯩꯈꯣꯏꯅ ꯃꯆꯥ ꯑꯣꯏꯅ ꯂꯩꯔꯨꯕꯅꯤꯗ ꯍꯥꯟꯅꯒꯤ ꯑꯆꯧꯕ ꯑꯃꯕꯨꯗꯤ ꯑꯗꯨꯝ ꯐꯨꯨꯝꯃꯒ ꯂꯩꯕ ꯑꯗꯣ ꯍꯥꯟꯅꯒꯤ ꯄꯥꯌꯦꯞꯇꯨ ꯃꯌꯥꯝ ꯄꯨꯁꯟꯈꯤꯕꯒꯤ ꯍꯧꯖꯤꯛꯀꯤ ꯑꯩꯈꯣꯏꯒꯤ ꯑꯅꯧꯕ ꯇꯧꯕꯒꯤ ꯄꯥꯏꯌꯦꯞꯇꯨꯗꯤ ꯍꯥꯞꯄ ꯌꯥꯗ꯭ꯔꯕ ꯑꯗꯨꯗꯨꯒꯤ ꯇꯣꯉꯥꯟꯅ ꯑꯃꯨꯛ ꯂꯩꯔꯨꯔꯤꯕ ꯑꯗꯨꯒꯤ
ꯉꯁꯥꯏ ꯂꯥꯏ ꯈꯨꯔꯨꯝꯕꯗꯤ ꯀꯅꯥ ꯀꯅꯥ ꯆꯞꯃꯤꯟꯅꯔꯤꯅꯣ ꯀꯃꯥꯏ ꯇꯧꯋꯤꯅꯣ
ꯂꯥꯏ ꯈꯣꯏꯔꯝꯕꯗꯣ ꯑꯩꯈꯣꯏ ꯀꯀꯥꯏ ꯃꯆꯥꯒꯤ ꯒꯥꯔꯤꯗꯨꯗ ꯃꯥꯅ ꯊꯧꯕꯤꯔꯦ ꯑꯗꯨꯒ ꯑꯩꯈꯣꯏꯗꯥ ꯏꯕꯥꯅꯤ ꯇꯣꯡꯉ ꯆꯠꯂꯦ ꯑꯗꯨ ꯌꯥꯡ ꯉꯟꯅ ꯆꯠꯂꯦ ꯄꯨꯡ ꯇꯔꯦꯠ ꯀꯦ ꯑꯗꯨꯋꯥꯏ ꯆꯠꯂꯦ ꯉꯜꯂꯦꯅ ꯑꯗꯨꯒꯗꯤ ꯃꯤ ꯃꯌꯥꯝ ꯑꯃ ꯁꯥꯡꯅ ꯂꯦꯞ ꯂꯩꯔꯝꯃꯦ ꯑꯗꯨꯒ ꯄꯔꯦꯡ ꯑꯅꯤ ꯊꯣꯛꯀ ꯂꯦꯞꯂꯦꯃꯦ ꯑꯗꯨꯁꯨ ꯃꯤꯁꯨ ꯌꯥꯝ ꯌꯥꯝꯃꯦ ꯑꯗꯩ ꯑꯁ ꯀꯃꯥꯏꯅ ꯇꯧꯅꯤ ꯁꯤꯗꯤꯅ ꯈꯜꯂꯦ ꯑꯗꯨꯕꯨ ꯎꯄꯥꯏ ꯂꯩꯇꯦ ꯑꯗꯨꯝ ꯂꯦꯞꯄ ꯇꯥꯕꯅꯤ ꯂꯥꯏ ꯈꯣꯢꯕꯝ ꯆꯠꯂꯕꯅꯤꯅ ꯑꯗ ꯎꯆꯤꯟꯅꯥꯆꯤꯟ ꯄꯨꯡ ꯃꯥꯄꯜ ꯃꯈꯥꯏ ꯑꯗꯋꯥꯏꯗꯗꯤ ꯑꯣꯏꯔꯝꯒꯅꯤ ꯂꯣꯏꯕꯗꯣ ꯑꯗꯨꯒ ꯑꯗꯨꯝ ꯍꯜꯂꯛꯑꯦ ꯑꯩꯈꯣꯏꯁꯨ
ꯑꯣ ꯑꯣ
ꯑꯝ ꯑꯩꯁꯨ ꯉꯁꯥꯏꯗꯒꯤ ꯊꯕꯛ ꯇꯧꯔꯨꯕꯅꯦ ꯑꯗꯩ ꯏꯁꯤꯡ ꯀꯩꯀꯩ ꯇꯥꯕꯀꯣ ꯑꯗꯨ ꯂꯣꯏꯔꯒ ꯏꯁꯤꯡ ꯂꯦꯝꯍꯧꯕꯗꯣ ꯑꯗꯨ ꯅꯍꯥꯟ ꯇꯣꯡ ꯈꯩꯗꯧꯃꯇ ꯇꯩꯔꯨꯕꯒꯤ ꯐꯤ ꯑꯉꯧꯕ ꯑꯈꯣꯏ ꯕꯥꯍꯣꯏ ꯁꯦꯞ ꯑ ꯑꯈꯣꯏ ꯅꯥꯎꯄꯥ ꯆꯦꯠꯄ ꯃꯌꯥꯝꯗꯣ ꯂꯣꯏ ꯁꯨꯗꯣꯛꯑꯦ ꯑꯗꯒꯤꯗꯤ ꯑꯃꯨꯛ ꯆꯥꯛ ꯑꯃꯨꯛ ꯊꯣꯡꯉꯦ ꯑꯗꯒꯤ ꯂꯣꯏꯔꯒ ꯑꯗꯨꯝ ꯁꯨꯕ ꯑꯗꯨꯝ ꯊꯦꯡꯈ꯭ꯔꯦ ꯑꯗꯨ ꯋꯥꯕꯒꯤ ꯑꯃꯨꯛ ꯉꯇꯪ ꯁꯤꯄꯨꯔꯦ ꯑꯗꯨ ꯍꯧꯒꯠꯂꯒ ꯍꯩꯅꯧ ꯑꯃꯨꯛ ꯆꯥꯔꯦ ꯍꯩꯅꯧ ꯆꯥꯔꯦꯅꯥ ꯃꯊꯤ ꯆꯥꯔꯦ ꯑꯗꯨꯒ ꯑꯗꯨꯝ ꯐꯝꯃ ꯂꯩꯔꯝꯃꯦ ꯍꯧꯖꯤꯛꯄꯨꯗꯤ ꯀꯩ ꯏꯟꯖꯥꯡ ꯆꯥꯏ ꯉꯁꯤꯗꯦ
ꯉꯁꯤ ꯆꯥꯕꯗꯨ ꯆꯝꯐꯨꯠ ꯑꯃꯗꯤ ꯌꯥꯎꯔꯦ ꯑꯗꯨꯒ ꯍꯋꯥꯏ ꯑꯁꯥꯡꯕꯤ ꯀꯥꯔꯣꯠ ꯑꯗꯒꯤ ꯕꯣꯔꯤ ꯀꯔꯤ ꯀꯔꯥ ꯃꯌꯥꯝ ꯃꯌꯥꯝ ꯇꯧꯔꯒ ꯁꯥꯛ ꯇꯧꯕꯗꯣ ꯑꯗꯨꯃ ꯆꯥꯔꯦ ꯑꯗꯨꯒ ꯁꯤꯡꯖꯨ ꯑꯃꯒ
ꯑꯣ ꯍꯥꯎꯕꯅꯦ ꯑꯗꯨꯗꯤ ꯑꯈꯣꯏꯁꯨ ꯆꯞ ꯃꯥꯟꯅꯩ ꯍꯋꯥꯏ ꯑ ꯑꯥ ꯑꯣ ꯑꯩꯅ ꯀꯩꯅꯣ ꯆꯥꯅꯤꯡꯉꯦꯅ ꯀꯩ ꯍꯥꯏꯔꯦ ꯁꯧꯒ꯭ꯔꯤ ꯆꯥꯅꯤꯡꯉꯦꯅ ꯁꯧꯒ꯭ꯔꯤ ꯊꯣꯡꯉꯦ ꯑꯩ ꯁꯤꯡꯖꯨꯗꯣ ꯀꯩꯅꯣ ꯌꯦꯟꯗꯦꯝꯁꯨ ꯂꯩꯕ ꯑꯗꯒꯤ ꯍꯋꯥꯏ ꯑꯁꯥꯡꯁꯨ ꯂꯩꯔꯦ ꯑꯗꯒꯤ ꯃꯣꯏ ꯍꯩꯕꯣꯡ ꯃꯅꯥꯗꯨ ꯍꯥꯞꯄꯦ ꯀꯣꯛ ꯀꯩꯅꯣ ꯑꯗꯒꯤ ꯃꯌꯥꯡ ꯇꯣꯟ ꯍꯥꯞꯄꯦ ꯑꯗꯨꯒ ꯃꯪꯒꯟ ꯈꯔꯒ ꯃꯪꯒꯟ ꯑꯉꯧꯕꯗꯣ ꯂꯩꯔꯨꯔꯦ ꯗꯨꯀꯥꯟꯗꯒꯤ ꯁꯨꯒꯥꯏꯔꯦ ꯑꯗꯨꯒ ꯉꯥꯔꯤꯒ ꯃꯣꯔꯣꯛꯀ ꯇꯧꯔꯒ ꯍꯥꯞꯄꯒ ꯁꯨꯔꯦ ꯑꯗꯩ ꯄꯥꯐꯣꯔ ꯇꯣꯡ ꯑꯁꯥꯡꯕꯗꯨꯃ ꯇꯔꯦ ꯄꯥꯐꯣꯇꯣꯟꯗꯣ ꯁꯨꯝ ꯀꯨꯏꯔꯛꯄꯒꯤ ꯃꯍꯥꯎꯗꯣ ꯍꯥꯏ ꯃꯅꯝ ꯑꯃ ꯅꯝꯕꯣꯏ ꯇꯥꯏꯞ ꯇꯧꯕ ꯑꯗꯨꯃꯥꯏꯅ ꯇꯧꯋꯦꯕꯀꯣ ꯑꯗꯨꯒꯤ ꯊꯨꯅ ꯆꯥꯕ ꯌꯥꯏꯀꯥꯟ ꯂꯣꯏꯁꯤꯜꯂꯁꯤ ꯑꯗꯨꯝ ꯆꯥ ꯉꯔꯥꯡꯁꯨ ꯑꯗꯨꯝ ꯆꯥꯏꯔꯦ ꯉꯁꯤꯁꯨ ꯑꯗꯨꯝ ꯆꯥꯏꯔꯦ ꯑꯗꯨꯃꯥꯏꯅ ꯇꯧꯋꯦ ꯅꯣꯏꯗꯤ
ꯑꯗꯣ ꯄꯥꯐꯨ ꯎꯇꯣꯡꯗꯣ ꯅꯨꯡꯁꯥꯗ ꯐꯧꯗꯣꯛꯑꯣ ꯑꯗꯨꯅꯅꯦ ꯅꯨꯡꯁꯥꯗ ꯐꯧꯗꯣꯛꯇ꯭ꯔꯒꯗꯤ ꯃꯥꯒꯤ ꯎꯔꯨꯝ ꯔꯨꯝꯗ ꯁꯨꯝ ꯂꯩꯕꯒꯤ ꯀꯩꯅꯣ ꯇꯧꯕ ꯑꯣꯏꯔꯝꯒꯅꯤꯑꯦ ꯅꯨꯡꯁꯥꯗ ꯐꯧꯗꯣꯛꯑꯀꯥꯟꯗꯅꯦ ꯃꯥꯒꯤ ꯃꯄꯣꯞꯇꯨꯁꯨ ꯆꯥꯎꯊꯣꯛꯄ ꯍꯦꯟꯕꯅꯦꯕ ꯇꯥꯎ ꯀꯥꯟꯗ ꯑꯨꯡꯁꯥꯗ ꯐꯖꯅ ꯐꯧꯗꯣꯛꯑꯒ ꯆꯦꯔꯦꯡꯗ ꯐꯖꯅ ꯀꯤꯁꯜꯂꯒ ꯊꯝꯃꯣ ꯑꯗꯨꯗꯤ ꯀꯩꯁꯨ ꯇꯧꯔꯣꯏꯌꯦ ꯑꯗꯨꯒꯅꯦ ꯅꯣꯏꯒꯤ ꯍꯧꯖꯤꯛꯀꯤ ꯁꯤꯡꯖꯨꯗ ꯍꯩꯕꯣꯡ ꯃꯅꯥꯅ ꯍꯥꯏꯕꯗꯣ ꯑꯩꯈꯣꯏꯒꯤ ꯍꯩꯕꯣꯡ ꯑꯃ ꯑꯩꯈꯣꯏꯒꯤ ꯑꯐꯛꯄ ꯑꯃ ꯆꯥꯕꯗ ꯐꯛꯄ ꯑꯗꯨꯒ ꯍꯩꯕꯣꯡꯗꯨꯒꯤ ꯃꯅꯥꯗꯨꯔꯣ
ꯑꯧ ꯃꯥꯅꯦ ꯑꯗꯨ ꯑꯗꯨꯝ ꯆꯥꯕ ꯍꯥꯎꯕꯅꯦ ꯍꯩꯕꯣꯡ ꯃꯅꯥꯗꯣ ꯍꯥꯞꯄ ꯑꯗꯣ ꯑꯩꯈꯣꯏ ꯁꯤꯗ ꯅꯍꯥꯟ ꯃꯄꯥꯝꯕꯤ ꯆꯥꯎꯅ ꯍꯧꯔꯝꯕ ꯀꯛꯊꯠꯈꯤꯕ ꯑꯗꯨꯗꯨꯒꯤ ꯃꯈꯣꯡꯗꯣ ꯑꯗꯨꯝ ꯆꯣꯡꯉꯒ ꯂꯩꯕ ꯑ ꯍꯥꯞꯆꯤꯟ ꯍꯩꯕꯣꯡ ꯃꯅꯥ ꯍꯥꯏꯗꯤ ꯑꯗꯨꯝ ꯀꯩꯅꯣꯗꯣ ꯑꯣꯏ ꯑꯈꯣꯏ ꯑꯁꯤ ꯍꯩꯕꯣꯡꯒ ꯍꯥꯏꯅꯕꯗꯣ ꯑꯗꯨꯒꯤ ꯃꯅꯥ ꯑꯅꯧꯕꯗꯨꯁꯨ ꯍꯥꯞꯄ
ꯑꯁꯤ ꯍꯥꯏꯕꯣꯡꯗꯤ ꯅꯠꯇꯦ ꯑꯗꯨꯗ ꯑꯁꯤ ꯍꯩꯕꯣꯡꯗꯨꯗꯤ ꯑꯈꯣꯏꯒꯤ ꯍꯋꯥꯏꯖꯥ ꯂꯣꯟꯕꯅ ꯍꯥꯞꯄ ꯍꯋꯥꯏꯖꯔ ꯂꯣꯟꯕꯗ ꯁꯤꯖꯤꯟꯅꯕ ꯃꯅꯥꯗꯣ ꯑꯗꯨꯗꯨꯅ ꯑꯁꯤ ꯍꯩꯕꯣꯡ ꯀꯧꯏꯕ ꯅꯪꯒꯤꯗꯨꯗꯤ ꯑꯈꯣꯏꯒꯤ ꯆꯥꯕ ꯌꯥꯕ ꯍꯩꯕꯣꯡꯗꯨꯅꯦꯕꯀꯣ ꯑꯗꯨꯗꯒꯤ ꯑꯩꯈꯣꯏꯗ ꯍꯧꯔꯝꯃꯤꯕ ꯑꯗꯨꯒ ꯃꯥꯏ ꯃꯅꯥꯗꯨꯗꯤ ꯈꯪꯗꯦ ꯑꯈꯣꯏꯅ ꯃꯥꯏ ꯃꯍꯩꯗꯨꯗꯤ ꯑꯩꯈꯣꯏꯅ ꯈꯣꯟꯗ ꯍꯥꯞꯆꯤꯜꯂꯒ ꯁꯨꯔꯒ ꯉꯥꯔꯤ ꯉꯔꯤ ꯉꯇꯥꯏ ꯑꯗꯩ ꯃꯣꯔꯣꯛ ꯀꯩꯀ ꯊꯨꯝ ꯍꯥꯞꯆꯜꯂ ꯑꯗꯨ ꯇꯧꯔꯒ ꯆꯅꯩꯌꯦꯕ ꯅꯍꯥꯋꯥꯏꯍꯧꯖꯤꯛꯁꯨ ꯑꯗꯨꯝ ꯆꯥꯅꯔꯤꯀꯣ ꯃꯌꯥꯝ ꯑꯃ ꯑꯗꯨꯕꯨ ꯑꯩꯈꯣꯏꯗꯤ ꯉꯍꯋꯥꯏ ꯆꯥꯏꯌꯦꯕ ꯑꯩꯈꯣꯏꯅ ꯑꯩꯈꯣꯏꯗ ꯃꯌꯥꯝ ꯍꯧꯔꯝꯕꯅꯤꯅ ꯍꯧꯖꯤꯛꯄꯨꯗꯤ ꯍꯧꯈꯤꯗꯦ ꯆꯥꯗꯕꯁꯨ ꯌꯥꯝ ꯀꯨꯏꯔꯦ ꯑꯩꯗꯩ ꯅꯪꯅ ꯅꯪꯅ ꯃꯅꯥ ꯁꯤꯡꯖꯨ ꯁꯨꯕꯗ ꯍꯩꯕꯣꯡ ꯃꯅꯥ ꯍꯥꯞꯄꯤ ꯍꯥꯏꯗꯨꯗ ꯑꯩꯅ ꯑꯗꯨꯗꯨ ꯍꯪꯉꯛꯄꯩ ꯋꯥꯅꯤꯗ
ꯑꯧ ꯃꯥꯅꯦ ꯀꯩꯅꯣꯝꯁꯨ ꯆꯥꯕ ꯌꯥꯏꯌꯦ ꯃꯥꯒꯤ ꯍꯣꯏ ꯃꯍꯩꯒꯤꯗꯣ ꯑꯗꯤ ꯃꯨꯟꯗ꯭ꯔꯤꯀꯥꯟꯒꯤ ꯁꯪꯉꯤꯀꯥꯟꯗꯣ ꯑꯗꯨꯏꯗꯨꯁꯨ ꯈꯣꯟꯗ ꯁꯣꯒꯥꯏꯔꯅꯤ ꯉꯥꯔꯤ ꯃꯣꯔꯣꯛ ꯍꯥꯞꯄꯒ ꯆꯥꯕ ꯑꯗꯨꯝ ꯑꯐꯄ ꯄꯣꯠꯅꯤꯅꯀꯣ ꯁꯤꯡꯖꯨ ꯆꯥꯕ ꯑꯗꯒꯤ ꯏ ꯃꯆꯥꯁꯨ ꯍꯥꯎꯋꯦ ꯑꯗꯒꯤ ꯃꯅꯥꯁꯨ ꯆꯞ ꯃꯥꯟꯅꯩ ꯃꯅꯥꯁꯨ ꯐꯛꯄ ꯄꯣꯠꯅꯅꯦ ꯑꯗꯨꯝ ꯁꯤꯡꯖꯨ ꯀꯩꯀꯩ ꯆꯥꯕ ꯑꯃꯦꯠ ꯈꯣꯠꯄ ꯆꯥꯕ ꯑꯗꯨ ꯑꯗꯨꯝ ꯆꯥꯅꯩꯁꯤꯗ ꯑꯗꯨꯃꯥꯏꯅ ꯑꯗꯨꯝ ꯆꯥꯅꯔꯤ ꯑꯩꯈꯣꯏ ꯁꯤꯗ ꯗꯤ ꯍꯩꯕꯣꯡꯗꯣ ꯑꯗꯨꯝ ꯁꯨꯔꯒ ꯑꯗꯨꯝ ꯅꯨꯡꯊꯤꯜ ꯋꯥꯏꯗꯀꯣ ꯑꯗꯨ ꯆꯥꯛ ꯀ ꯑꯣꯏꯅ ꯆꯥꯕꯁꯨ ꯆꯥꯅꯗꯦ ꯊꯑꯣꯏꯅ ꯑꯗꯨꯒ ꯅꯨꯡꯊꯤꯜ ꯋꯥꯏꯗ ꯀꯩꯒꯨꯝꯕ ꯁꯤꯡꯖꯨ ꯆꯥꯕ ꯈꯣꯠꯄ ꯇꯧꯕ ꯃꯇꯝꯗꯀꯣ ꯑꯗꯨꯝ ꯆꯠꯅꯩꯑꯕ ꯉꯥꯔꯤꯃꯣꯔꯣꯛ ꯅꯝꯅ ꯇꯧꯔꯒ
ꯍꯥꯎꯕꯅ ꯑꯈꯣꯏꯁꯨ ꯉꯍꯥꯟꯋꯥꯏ ꯆꯥꯔꯦ ꯍꯧꯖꯤꯛꯄꯨꯗꯤ ꯀꯨꯏꯔꯦꯗ ꯆꯥꯈꯤꯗꯕ ꯆꯍꯤ ꯀꯨꯟꯒꯤ ꯃꯊꯛꯇ ꯍꯦꯜꯂꯝꯃꯅꯤꯗ ꯆꯥꯈꯤꯗꯕ ꯑꯗꯨꯒ ꯃꯥꯒꯤ ꯃꯍꯤꯗꯨ ꯃꯨꯜꯂꯀꯥꯟꯗꯗꯤ ꯀꯩꯁꯨ ꯍꯥꯎꯇꯕꯅꯦ ꯑꯗꯨꯗꯣ ꯁꯪꯉꯤꯀꯥꯟꯗꯅꯅꯦ ꯑꯃꯨꯛ ꯐꯛꯄ ꯐꯛꯄꯗꯨꯅ ꯑꯃꯨꯛ ꯁꯤꯡꯁꯤ ꯁꯨꯕꯗ ꯆꯥ ꯍꯥꯎꯋꯦꯕ ꯃꯨꯟꯜꯂꯛꯄꯒꯤꯗꯨꯗꯤ ꯃꯍꯥꯎ ꯀꯩꯁꯨ ꯌꯥꯝ ꯂꯩꯇꯕꯅꯦ
ꯃꯨꯜꯂꯛꯄ ꯑꯗꯨꯗꯤ ꯆꯥꯗꯦꯗ ꯍꯥꯏꯕꯗꯤ ꯃꯅꯨꯡꯗ ꯇꯤꯟ ꯌꯥꯎꯕꯗꯣ ꯑꯗꯨꯏꯗꯨꯒꯤ ꯍꯥꯏꯗꯤ ꯇꯤꯟ ꯍꯥꯏꯅꯤꯅ ꯍꯥꯏ ꯏꯕꯨꯡ ꯃꯅꯨꯡꯗ ꯂꯩ ꯑꯩꯕꯨ ꯇꯤꯟꯒ ꯍꯥꯏꯔꯒ ꯑꯗꯨꯃꯥꯏꯅ ꯇꯧꯔ ꯂꯩꯕꯒꯤ ꯆꯥꯟꯅꯗꯦꯕ ꯑꯗꯨ ꯑꯗꯨꯒ ꯀꯩꯅꯣꯗ ꯌꯥꯝ ꯆꯥꯟꯅꯩ ꯍꯧꯖꯤꯛ ꯁꯟꯉꯤ ꯀꯥꯟ ꯆꯥꯕꯗꯣ ꯑꯗꯨꯗꯤ ꯆꯥꯏꯑꯕ
ꯑꯩꯈꯣꯏꯒꯤ ꯄꯨꯈ꯭ꯔꯤ ꯃꯄꯥꯟꯗꯅꯦ ꯑꯥ ꯑꯩꯈꯣꯏ ꯄꯨꯈ꯭ꯔꯤꯒꯤ ꯃꯃꯥꯡ ꯊꯪꯕ ꯁꯔꯨꯛꯇꯣ ꯌꯥꯝ ꯆꯥꯎꯅ ꯍꯧꯔꯝꯃꯤ ꯃꯥꯁꯦ ꯃꯥꯏ ꯃꯅꯥ ꯃꯌꯥꯝꯗꯨꯅ ꯄꯨꯈ꯭ꯔꯤꯗ ꯁꯨꯝ ꯀꯦꯟꯁꯤꯟꯕꯒꯤꯅꯦ ꯄꯨꯈ꯭ꯔꯤ ꯁꯤꯡꯁꯦ ꯁꯨꯡꯂꯨ ꯂꯨꯗꯦꯕ ꯈꯪꯕ꯭ꯔꯥ ꯑꯩꯈꯣꯏꯒꯤ ꯑꯗꯒꯤ ꯉꯥ ꯃꯌꯥꯝ ꯑꯃ ꯊꯥꯗꯔꯝꯕꯒꯤ ꯂꯩꯔꯥꯏꯁꯦ ꯂꯣꯏ ꯍ ꯍꯜꯂꯦꯕꯀꯣ ꯃꯥꯏ ꯃꯔꯥ ꯃꯌꯥꯝꯁꯦ ꯑꯗꯨꯝ ꯏꯉꯥꯅ ꯂꯣꯏ ꯎꯔꯒ ꯑꯩꯈꯣꯏꯗ ꯍꯥꯏꯅ ꯑꯈꯣꯏꯗ ꯄꯨꯈ꯭ꯔꯤꯗ ꯉꯥ ꯐꯥꯀꯥꯟꯗ ꯑꯗꯨꯒꯤ ꯍꯩꯕꯣꯡ ꯃꯅꯥꯗꯨꯒꯤ ꯀꯥꯔꯛ ꯀꯥꯔꯛꯇꯨꯗ ꯏꯟꯁꯤꯜꯂꯒ ꯃꯈꯣꯏꯁ ꯍꯨꯝꯖꯤꯜꯂ ꯍꯨꯝꯖꯤꯜꯂꯒ ꯉꯥ ꯃꯌꯥꯝ ꯐꯥꯏꯌꯦꯕ ꯊꯥꯏꯅ ꯑꯗꯨꯒꯤ ꯑꯗꯨꯗꯨꯅ ꯑꯈꯣꯏꯒꯤ ꯍꯧꯖꯤꯛꯀꯤ ꯍꯩꯕꯣꯡ ꯍꯩꯕꯣꯡ ꯄꯥꯝꯕꯤꯁꯤꯅ ꯍꯧꯖꯤꯟꯕꯅꯤꯅꯀꯣ ꯃꯅꯥ ꯃꯌꯥꯝ ꯀꯦꯟꯁꯤꯟꯕꯒꯤ ꯏꯁꯤꯡꯁꯦ ꯁꯨꯡꯂꯨ ꯂꯨꯗꯕ ꯑꯈꯣꯏ ꯄꯨꯈ꯭ꯔꯤꯁꯦ ꯑꯗꯨꯅ ꯄꯥꯛꯅ ꯁꯤꯖꯤꯟꯅꯗꯦ
ꯇꯧꯕꯅꯤ ꯃꯅꯥ ꯅꯛꯇꯁꯨ ꯅꯠꯇꯦꯀꯣ ꯃꯥꯒꯤ ꯃꯍꯩꯗꯨꯁꯨ ꯀꯦꯟꯁꯤꯟ ꯀꯥꯟꯗ ꯂꯣꯏ ꯄꯨꯝꯃꯒ ꯑꯗꯒꯤ ꯃꯥꯏ ꯍꯧꯕ ꯖꯒꯥꯁꯤ ꯁꯣꯔꯣꯛ ꯉꯥꯏꯔꯒꯦ ꯁꯣꯔꯣꯛꯁꯨ ꯑꯗꯨꯝ ꯍꯥꯏꯗꯤ ꯃꯅꯝ ꯅꯝꯕꯗꯣ ꯄꯨꯝꯃꯒ ꯇꯥꯔꯒ ꯄꯠꯂꯒ ꯂꯩꯕꯒꯤꯀꯣ ꯑꯗꯨꯃꯥꯏꯅ ꯇꯧꯕꯅꯤ
ꯑꯗꯒꯤ ꯍꯩꯕꯣꯡ ꯃꯅꯥꯗ ꯅꯠꯇꯦꯅꯦ ꯀꯦꯜꯂꯤꯁꯦ ꯖꯥꯝ ꯃꯅꯥꯁꯨ ꯖꯥꯝꯁꯨ ꯍꯧꯖꯤꯜꯂꯦ ꯑꯗꯒꯤ ꯄꯨꯟꯗꯣꯟ ꯄꯥꯝꯕꯤꯁꯨ ꯍꯧꯖꯤꯜꯂꯦ ꯄꯨꯈ꯭ꯔꯤꯗꯨꯗꯒꯤ ꯔꯥꯎꯟꯗꯨꯗ ꯃꯥꯒꯤ ꯑꯀꯣꯏꯕꯗꯨꯗꯅ ꯂꯣꯏꯅꯃꯛ ꯃꯅꯥ ꯃꯁꯤꯡ ꯑꯩꯈꯣꯏꯒꯤ ꯍꯩ ꯔꯥ ꯃꯌꯥꯝꯁꯦ ꯂꯣꯏ ꯁꯨꯒꯩ ꯍꯧꯑꯦꯕ ꯑꯗꯒꯤ ꯍꯩ ꯇꯗꯨꯨꯞꯁꯨ ꯍꯧꯖꯤꯜꯂꯦ ꯍꯥꯏ ꯄꯥꯝꯕꯤ ꯑꯆꯧꯕ ꯑꯃ ꯍꯧꯔꯝꯃꯦꯕꯀꯣ ꯃꯥ ꯑꯅꯤꯔꯛꯀꯨꯝꯕ ꯄꯥꯜꯂꯝꯃꯦ ꯑꯗꯨꯒ ꯑꯗꯨꯏ ꯃꯇꯨꯡꯗꯒꯤꯗꯤ ꯄꯨꯈ꯭ꯔꯤꯗꯣ ꯐꯨꯟꯕ ꯈꯣꯠꯄ ꯇꯧꯕꯗꯒꯤꯗꯤ ꯑ ꯑꯈꯣꯏꯒꯤ ꯂꯥꯏꯁꯪ ꯀꯩꯀꯥ ꯁꯥꯖꯟꯃ ꯈꯣꯠꯆꯟꯕ ꯇꯧꯕꯗꯒꯤ ꯑꯗꯨꯝ ꯌꯥꯟꯊꯠꯈ꯭ꯔꯦꯕ ꯄꯥꯝꯕꯤ ꯃꯌꯥꯝꯗꯣ ꯍꯩꯕꯣꯡꯗꯒꯤ ꯑꯗꯒꯤ ꯀꯧꯕꯤꯂꯥꯗꯒꯤ ꯑꯗꯩꯒꯤ ꯖꯥꯝ ꯄꯥꯝꯕꯤ ꯑꯗꯩ ꯄꯨꯡꯗꯣꯟ ꯄꯥꯝꯕꯤ ꯍꯩꯇꯣ ꯑꯁ ꯃꯈꯜ ꯁꯨꯝꯒꯩ ꯍꯧꯔꯝꯕꯅꯦ ꯅꯣꯕꯥꯞ ꯂꯣꯏ ꯌꯥꯟꯈ꯭ꯔꯤꯅꯤꯉꯣ ꯖꯒꯥꯁꯤꯡꯗ ꯁꯨꯝ ꯀꯩꯀꯥ ꯁꯥꯖꯤꯜꯂꯛꯄꯒꯤ
ꯑꯧ ꯃꯥꯅꯦ ꯊꯥꯏꯅꯉꯥꯏꯗꯗꯤ ꯑꯗꯨꯝ ꯃꯈꯟ ꯃꯈꯜ ꯁꯨꯅ ꯂꯣꯏ ꯍꯧꯔꯕꯅꯦ ꯑꯗꯒꯤ ꯏꯪꯈꯣꯜ ꯀꯩꯅꯣꯁꯨ ꯌꯥꯝ ꯆꯥꯎꯅ ꯂꯩꯅ ꯃꯔꯣꯏꯅ ꯍꯧꯖꯤꯛꯅ ꯑꯃꯨꯛ ꯑꯗꯨꯒꯨꯝꯕꯗꯨꯝꯁꯨ ꯂꯩꯇꯦꯗꯅꯀꯣ ꯑꯗꯨꯗꯨꯒꯤꯅꯦꯕ ꯇꯧꯅꯔꯤ ꯃꯌꯥꯝꯁꯦ
ꯑꯗꯨꯅꯤꯅꯦ ꯌꯦꯡꯉꯣ ꯍꯧꯖꯤꯛ ꯑꯈꯣꯏ ꯑ ꯅꯣꯏꯅ ꯍꯧꯖꯤꯛ ꯑꯩꯈꯣꯏꯗ ꯂꯥꯛꯀꯥꯟꯗ ꯌꯦꯡꯉꯨꯅꯦ ꯌꯥꯝꯅ ꯄꯤꯛꯄꯒ ꯃꯥꯜꯂꯝꯒꯅꯤ ꯌꯦꯡꯉꯣ ꯌꯨꯝꯗꯣ ꯑꯗ ꯍꯥꯟꯅꯗꯤꯕꯨꯅꯦ ꯑꯩꯅ ꯑꯩꯅ ꯍꯤꯞꯄꯤꯕ ꯖꯒꯥꯗꯣ ꯑꯗꯨꯐꯧꯇꯅꯦꯕ ꯑꯩꯈꯣꯏꯒꯤ ꯌꯨꯝ ꯑꯣꯏꯔꯝꯃꯤꯁꯦ ꯑꯗꯨꯒꯤ ꯃꯃꯥꯡ ꯊ ꯐꯪꯕ ꯁꯔꯨꯛ ꯍꯧꯖꯤꯛ ꯑꯈꯣꯏꯅ ꯂꯝꯕꯤ ꯐꯨꯠ ꯀꯨꯟꯊ꯭ꯔꯥꯃꯨꯛ ꯌꯥꯝ ꯁꯥꯡꯉꯝꯒꯅꯤꯀꯣ ꯑꯈꯣꯏ ꯆꯪꯉꯛꯏꯁꯦ ꯍꯦꯜꯂꯝꯒꯅꯤꯗ ꯌꯥꯝ ꯊꯤꯅ ꯍꯦꯜꯂꯝꯒꯅꯤ ꯑꯗꯣ ꯑꯗꯨ ꯃꯌꯥꯝꯗꯤ ꯌꯦꯡꯉꯨꯅꯦ ꯖꯒꯥꯗ ꯄꯨꯔꯥ ꯍꯥꯡꯅ ꯂꯩꯔꯝꯃꯤꯅꯦꯕ ꯍꯤꯡꯒꯣꯜ ꯀꯣꯏꯔꯝꯃꯤꯅꯤ ꯄꯨꯈ꯭ꯔꯤ ꯁꯥꯡꯅ ꯑꯃꯨꯛ ꯂꯩꯔꯝꯃꯤꯅꯤ ꯈꯥ ꯋꯥꯡꯗꯣ ꯑꯗꯩꯒꯤ ꯀꯩꯅꯣ ꯃꯃꯥꯡꯗꯨꯗ ꯑꯈꯣꯏ ꯃꯥꯒꯤ ꯗꯨꯀꯥꯟ ꯑꯃ ꯂꯩꯔꯝꯃꯤꯅꯤ ꯂꯣꯏꯅ ꯑꯗꯨꯃꯁꯨ ꯂꯣꯏ ꯁꯤꯗꯣꯛꯈ꯭ꯔꯕꯅꯦ ꯃꯇꯝꯒꯤ ꯃꯇꯨꯡ ꯏꯟꯅ ꯑꯍꯣꯡꯕ ꯂꯥꯛꯄꯅꯤꯅ ꯍꯧꯖꯤꯛꯇꯤ ꯀ꯭ꯔꯤ ꯀ꯭ꯔꯤ ꯀ꯭ꯔꯤ ꯏꯟꯅꯔꯒ ꯂꯝꯕꯤ ꯆꯦꯠꯐꯝꯐꯥꯎ ꯂꯩꯇ꯭ꯔꯦ ꯇꯧꯔꯤ ꯂꯥꯖꯦ
ꯑꯧ ꯑꯗꯨꯅꯦ ꯈꯪꯗꯦꯗ ꯃꯇꯝ ꯃꯤ ꯁꯨꯝ ꯍꯦꯟꯒꯠꯂꯛꯄꯅꯤꯅ ꯑꯑꯣꯟꯕ ꯂꯥꯛꯄꯅꯤꯅ ꯂꯝ ꯍꯥꯏꯗꯤ ꯂꯩꯇꯕꯁꯨ ꯌꯥꯔꯣꯏ ꯑꯗꯒꯤ ꯑꯗꯨꯒꯨꯝꯕꯗꯨꯅ ꯃꯔꯨꯑꯣꯏꯕ ꯅꯠꯇꯦꯗꯅꯀꯣ ꯌꯨꯝ ꯁꯥꯕꯝ ꯂꯩꯅꯕ ꯃꯐꯝ ꯂꯩꯕꯗꯨꯅ ꯃꯔꯨꯑꯣꯏꯕꯅꯤꯅ ꯑꯗꯨꯝ ꯀꯣꯛꯊꯣꯛꯈꯤꯕ ꯈꯣꯠꯈꯤꯕꯁꯨ ꯑꯗꯨꯝ ꯇꯧꯔꯛ ꯇꯥꯕꯅꯤ ꯁꯤ ꯈꯔ ꯂꯩꯔꯗꯤ ꯑꯗꯨꯝ ꯀ꯭ꯔꯤꯛꯀꯦꯠ ꯏꯅꯗꯅ ꯇꯧꯔꯛꯑꯅꯤ ꯆꯤꯡ ꯃꯥꯟꯗꯒꯥꯁꯦ ꯑꯗꯨꯝ ꯍꯛꯇ ꯂꯩꯕ ꯐꯤꯕꯝꯗ ꯑꯣꯏꯔꯛꯇ꯭ꯔꯕꯅꯦ ꯍꯧꯖꯤꯛ ꯈꯔ ꯂꯩꯔꯗꯤ
ꯃꯥꯅꯦ ꯃꯥꯅꯦ ꯅꯍꯟ ꯋꯥꯏꯗꯤ ꯌꯦꯟꯉꯣ ꯖꯒꯥ ꯑꯁ ꯈꯪꯗꯦ ꯍꯟꯖꯥꯡ ꯅꯥꯄꯤꯒꯁꯦ ꯀꯩꯁꯨ ꯃꯤ ꯑꯌꯥꯝꯕꯅ ꯀꯩꯁꯨ ꯂꯩꯕꯨ ꯂꯩꯅꯔꯒ ꯆꯥꯟꯅꯗꯦꯗ ꯑꯗꯨꯗꯝ ꯍꯤꯡꯒꯣꯗ ꯏꯪꯒꯣꯟꯗꯒꯤ ꯑꯗꯨꯝ ꯍꯦꯛꯇꯅ ꯈꯣꯠꯇꯅ ꯑꯗꯒꯤ ꯍꯤꯡꯒꯣꯜ ꯀꯣꯏꯅꯕꯒꯤ ꯆꯠꯅꯕꯤ ꯃꯌꯥꯝ ꯑꯃ ꯇꯧꯅꯔꯝꯃꯤꯅꯦ ꯃꯤ ꯈꯥ ꯋꯥꯡ ꯃꯌꯥꯝꯁꯦ ꯍꯤꯡꯒꯣꯜꯁꯤꯡꯁꯦ ꯂꯣꯏ ꯆꯥꯎꯅꯔꯝꯃꯤꯕ ꯍꯧꯖꯤꯠꯅ ꯌꯦꯡꯉꯨꯅꯦ ꯀ꯭ꯔꯤꯛ ꯀ꯭ꯔꯤ ꯀ꯭ꯔꯤ ꯀ꯭ꯔꯤ ꯏꯟꯅꯔꯒ ꯑꯗꯩ ꯀ꯭ꯔꯤ ꯀ꯭ꯔꯤ ꯏꯟꯅꯕꯗꯨ ꯑꯃꯨꯛ ꯇꯣꯛꯊꯣꯛꯑꯀꯥꯟꯗ ꯑꯃꯒ ꯑꯃꯒ ꯑꯃꯨꯛ ꯎꯝ ꯐꯂꯥꯡꯁꯦ ꯈꯥꯅꯔ ꯈꯥꯅꯔꯒ ꯑ ꯃꯤ ꯃꯁꯛ ꯈꯪꯗꯕꯕꯨ ꯌꯥꯎꯅꯔꯦ ꯌꯨꯝꯊꯣꯡ ꯑꯅꯤ ꯍꯨꯝꯒ ꯂꯥꯟꯈ꯭ꯔꯒꯗꯤ ꯑꯉꯥꯡ ꯃꯁꯛ ꯈꯪꯗꯕꯕꯨ ꯂꯩꯔꯦ
ꯍꯣꯏ ꯑꯗꯨꯅꯦ ꯑꯉꯥꯡ ꯅꯍꯥꯟꯋꯥꯏꯗꯤ ꯁꯨꯝꯃꯥꯡꯁꯦ ꯂꯣꯏ ꯁꯝꯅꯔꯒ ꯑꯗꯨꯝ ꯀꯩꯅꯣ ꯇꯧꯅꯕꯅꯤꯅ ꯑꯗꯨꯝ ꯆꯠ ꯆꯠ ꯑꯁꯣ ꯑꯁꯣ ꯑꯆꯠ ꯑꯑꯣꯡ ꯇꯧꯅꯕꯅꯤꯅ ꯃꯤꯈꯨꯗꯤꯝ ꯈꯪꯉꯤ ꯍꯧꯖꯤꯛꯀꯥꯟꯗꯤ ꯑꯗꯨꯝ ꯐꯣꯟ ꯄꯥꯏꯔꯒ ꯏꯃꯨꯡꯗ ꯂꯩꯁꯤꯜꯂꯕꯅꯤꯅ ꯀꯅꯥꯢ ꯃꯆꯥꯅꯣ ꯀꯩꯅꯣ ꯈꯪꯗꯗꯅ ꯑꯗꯨꯝ ꯍꯥꯏꯗꯤ ꯑꯗꯨꯝ ꯑꯅꯧ ꯑꯈꯣꯏꯅ ꯊꯣꯛꯄꯗꯣ ꯃꯤ ꯑ ꯃꯤ ꯑ ꯂꯩꯀꯥꯏꯒꯤ ꯑꯇꯣꯞꯄꯒꯤꯒ ꯀꯩꯅꯣꯝ ꯃꯤ ꯃꯥꯟꯕꯗꯣ ꯑꯗꯨꯃꯥꯏ ꯇꯧꯅꯔꯕꯅꯦ
ꯑꯗꯨꯅꯦ ꯃꯤ ꯑꯃꯇ ꯍꯪꯕꯗꯅꯦ ꯑꯈꯣꯏꯁꯦ ꯃꯁꯛ ꯈꯪꯗ꯭ꯔꯦ ꯍꯥꯏꯕ ꯑꯗꯩ ꯃꯁꯛ ꯈꯪꯉꯒꯁꯨꯅꯦ ꯃꯃꯤꯡ ꯀꯣꯟꯅꯅ ꯑꯃꯨꯛ ꯈꯪꯗꯒꯤꯗꯣ ꯑꯗꯨꯃꯥꯏꯅ ꯇꯧꯔꯦꯕ ꯈꯪꯕ꯭ꯔ ꯍꯧꯖꯤꯛꯇꯤ ꯉꯍꯥꯟꯋꯥꯏ ꯢꯇꯦꯂꯩ ꯌꯥꯝ ꯁꯥꯡꯗ꯭ꯔꯣꯡ ꯁꯥꯡꯕ ꯑꯩꯈꯣꯏꯒꯤ ꯑꯩꯈꯣꯏꯒꯤ ꯂꯩꯥꯔꯛꯁꯦ ꯌꯥꯝ ꯁꯥꯡꯉꯤꯅꯦꯗꯅ ꯑꯗ ꯑꯩꯈꯣꯏ ꯑꯋꯥꯔꯣꯝ ꯑꯗꯨꯅ ꯑꯥ ꯃꯈꯥꯔꯣꯝꯐꯥꯎꯁꯦ ꯃꯤ ꯃꯁꯛꯁꯤꯡ ꯂꯣꯏ ꯈꯪꯅꯩ ꯑꯗꯒꯤ ꯂꯣꯏꯅ ꯆꯠꯅꯩ ꯑꯗꯒꯤ ꯒꯤ ꯑꯃꯅ ꯑꯃꯗ ꯑꯗꯨꯝ ꯀꯩ ꯍꯥꯏꯅꯤ ꯆꯠꯅꯔꯁꯨ ꯀꯩ ꯍꯥꯏꯅꯗꯕꯤꯗꯣ ꯅꯨꯄꯥ ꯑꯗꯒꯤ ꯀꯩ ꯍꯥꯏꯅꯤ ꯀꯩꯅꯣꯝ ꯆꯥꯥꯁꯦ ꯍꯥꯏꯕꯁꯨ ꯄꯨꯂꯞ ꯄꯨꯜꯂꯒ ꯁꯤꯡꯖꯨꯃꯛꯇ ꯆꯥꯔꯒꯁꯨ ꯂꯣꯏ ꯁꯨꯅꯈꯩ ꯍꯥꯔ ꯃꯤꯌꯥꯝꯗꯣ ꯇꯧꯔꯒ ꯆꯥꯗꯣꯏꯅꯦꯕ ꯑꯗꯣ ꯍꯧꯖꯤꯛꯀꯥꯟꯗꯤ ꯌꯦꯡꯉꯨꯅꯦ ꯌꯨꯝꯊꯪꯅꯕꯕꯨ ꯑꯃꯒ ꯑꯃꯒ ꯀꯩꯅꯣ ꯆꯥꯃꯤꯟꯅꯗꯦ ꯍꯥꯏꯕ ꯍꯣꯏ ꯃꯣꯏ ꯑꯗꯨꯅ ꯑꯩꯈꯣꯏ ꯈꯠꯅꯩ ꯅꯨꯡꯁꯤꯅꯗꯦ ꯍꯥꯏꯕꯗꯤ ꯅꯠꯇꯕ ꯑꯗꯨꯒꯨꯝꯕꯗꯤ ꯑꯝꯇ ꯂꯩꯇꯦꯕ ꯀꯅꯥꯝꯇ ꯈꯠꯅ ꯆꯩꯠꯅꯕꯗꯤ ꯑꯃꯨꯛ ꯂꯩꯇꯦꯕ ꯁꯨꯝ ꯆꯠꯅꯗꯕꯗꯣ ꯁꯨꯝ ꯑꯍꯣꯡꯕ ꯂꯥꯛꯏꯅꯤꯀꯣ ꯅꯨꯡꯕꯨ ꯅꯨꯡꯁꯤ ꯈꯜꯂꯨꯔꯒ ꯑꯩꯈꯣꯏ ꯅꯍꯋꯥꯏ ꯇꯧꯕ ꯃꯌꯥꯝꯗꯨꯒ
ꯍꯣꯏ ꯐꯔꯦ ꯑꯝꯇ ꯊꯝꯒꯤꯒꯦꯀꯣ
ꯎꯝ